ꯍꯜꯂꯣ
ꯑꯦ ꯑꯣ ꯑꯍꯨ ꯍꯨ ꯍꯨ
ꯅꯨꯉꯥꯏꯔꯤꯕ꯭ꯔꯣ
ꯅꯨꯡꯉꯥꯏꯇꯦ ꯍꯨꯡ ꯅꯨꯡꯉꯥꯏꯇꯦ ꯈꯪꯗꯦ ꯅꯣꯡ ꯆꯨꯕꯒꯤꯀꯣ ꯅꯨꯡꯉꯥꯏꯇꯦ ꯍꯥꯏꯕ
ꯅꯣꯡ ꯆꯨꯔꯗꯤ ꯅꯨꯡꯉꯥꯏꯒꯗꯕꯅꯤꯅꯦ ꯅꯣꯡ ꯆꯨꯔꯗꯤ ꯅꯣꯡꯆꯨꯔꯗꯤ ꯈꯔ ꯏꯤꯡꯉꯤꯗꯅ ꯑꯗꯨ ꯅꯨꯡꯉꯥꯏꯇ꯭ꯔꯅꯦ
ꯅꯪ ꯆꯨꯔꯗꯤ ꯀꯩꯅꯣ ꯅꯦꯠꯋꯥꯛ ꯅꯨꯉꯥꯢꯇꯦꯕ
ꯅꯨꯡꯉꯥꯏꯗ ꯅꯆꯤꯟ ꯊꯤꯅꯨ
ꯅꯪꯒꯤ ꯅꯨꯡꯉꯥꯏꯔꯝꯒꯅꯤ ꯑꯩꯈꯣꯏꯒꯤ ꯅꯨꯡꯉꯥꯏꯇꯦ ꯍꯥꯏꯕ
ꯑꯩꯒꯤꯗꯤ ꯅꯣꯡ ꯆꯨꯕꯁꯦ ꯅꯨꯡꯉꯥꯏꯔꯦ ꯇꯨꯝꯕꯁꯨ ꯅꯨꯡꯉꯥꯏꯔꯦ ꯁꯥꯁꯨ ꯁꯥꯗꯦ
ꯑꯁ ꯑꯗꯨ ꯅꯪ ꯅꯣꯏ ꯅꯪꯒꯤ ꯌꯨꯝꯗ ꯅꯦꯠꯋꯥꯛ ꯐꯕꯩꯅꯦ ꯑꯩꯈꯣꯏꯒꯤ ꯌꯨꯝꯗ ꯃꯅꯨꯡꯗ ꯅꯦꯠꯋꯥꯛ
ꯑꯩꯒꯤ ꯋꯥꯏꯐꯥꯏ ꯄꯤꯔꯨꯔꯣ
ꯑꯥ ꯑꯗꯨ ꯑꯗꯨ ꯑꯣꯏꯔꯗꯤ ꯑꯥ ꯀꯩꯅꯣ ꯑꯁꯤ ꯑꯩꯈꯣꯏꯒꯤ ꯃꯊꯛꯇꯔꯥꯥ ꯃꯈꯥꯇꯔꯥ ꯂꯩꯌꯣ ꯅꯪ
ꯂꯩꯒꯅꯤ ꯌꯨꯝ ꯁꯥꯕꯤꯌꯣ ꯑꯗꯨꯗꯤ
ꯅꯪꯅ ꯁꯥꯔꯒ ꯂꯩꯌꯣ
ꯅꯪꯅ ꯌꯨꯝ ꯁꯕꯤꯔꯗꯤ ꯂꯩꯌꯦ ꯂꯩꯕ ꯌꯥꯏ
ꯑꯁ ꯉꯁꯥꯏ ꯆꯥꯔꯖ ꯀꯥꯕꯗꯣ ꯀꯨꯏꯃꯟꯕꯒꯤ ꯀꯣ ꯇꯜꯂꯦꯍꯦ
ꯄꯨꯡ ꯀꯌꯥ ꯇꯧꯕ꯭ꯔ ꯅꯣꯏꯒꯤꯗꯣ
ꯎꯝ ꯎꯝ ꯃꯄꯟ ꯃꯄꯟꯐꯥꯎ ꯇꯧꯔꯅꯤ ꯃꯄꯟꯗꯤ ꯇꯥꯗ꯭ꯔꯤꯗ ꯅꯣꯏ ꯏꯁꯇꯨꯗꯦꯟꯁꯤꯡꯀꯥ ꯑꯦꯁ ꯖꯒꯣꯏ ꯁꯅꯤꯡꯕꯅꯥ ꯁꯅꯤꯡ ꯏꯁꯩ ꯁꯛꯑꯒ ꯖꯒꯣꯏ ꯁꯥꯕ
ꯁꯥꯕ ꯄꯤꯒꯗꯕꯅꯦ ꯃꯣꯏꯒꯤ
ꯈꯔ ꯈꯔꯅ ꯏꯁꯩ ꯁꯛꯇ꯭ꯔꯒ ꯃ꯭ꯌꯨꯖꯤꯛ ꯍꯥꯞꯄꯒ ꯖꯒꯣꯏ ꯁꯥꯕ ꯌꯥꯝꯃꯟꯕꯗ
ꯑꯗꯨ ꯅꯨꯡꯉꯥꯏꯇ꯭ꯔꯣ ꯑꯗꯨ ꯌꯦꯡꯕꯗꯣ
ꯌꯥꯝ ꯌꯥꯝꯃꯜꯂꯗꯤ ꯅꯨꯡꯉꯥꯏꯇꯦꯗ ꯌꯥꯝ ꯀꯔꯤ ꯍꯥꯏꯁꯤꯔ ꯀꯨꯝꯁꯤ ꯀꯨꯝꯁꯤꯒꯤ ꯕꯤ ꯕꯤ ꯑꯁ ꯖꯤ ꯈꯔ ꯎꯝ ꯌꯥꯝ ꯐꯖꯗꯦꯗ ꯅꯣꯏꯅ ꯇꯧꯕ ꯈꯣꯠꯄꯗ ꯈꯔ ꯌꯥꯝ ꯅꯨꯡꯉꯥꯏꯇꯕꯀꯣ ꯌꯥꯝ ꯁꯦꯔꯤꯌꯁ ꯑꯣꯏꯃꯟꯕ ꯃꯣꯏꯒꯤꯁꯦ ꯑꯉꯥꯡꯁꯤꯡꯕꯨ ꯑꯗꯨꯃꯥꯏꯅ ꯁꯦꯔꯤꯌꯁ ꯄꯤꯍꯜꯂꯗꯤ ꯌꯥꯔꯔꯣꯏꯗ ꯑꯉꯥꯡꯁꯤꯡꯗꯤ ꯅꯣꯛ ꯅꯣꯛꯍꯟ
ꯑꯣꯖꯥꯁꯤꯡꯅ ꯈꯔ ꯁꯦꯔꯤꯌꯁ ꯑꯣꯏꯕꯩ ꯑꯣꯏꯔꯝꯅꯤꯌꯦ ꯅꯪꯒꯨꯝꯅ
ꯏꯁ ꯑꯗꯨꯗꯤ ꯑꯩ ꯌꯥꯎꯔꯗꯤ ꯑꯉꯥꯡꯁꯦ ꯌꯥꯝ ꯍꯔꯥꯎꯕꯒꯅꯤꯅꯦ
ꯏꯁ ꯅꯣꯛꯅꯤꯡꯉꯦꯍꯦ
ꯑꯩꯗꯤ ꯁꯦꯔꯤꯌꯁ ꯇꯧꯕ ꯍꯩꯔꯦ ꯖꯒꯣꯏꯒ ꯁꯥꯔꯗꯤ ꯑꯩꯕꯨ ꯌꯦꯡꯒꯀꯣ
ꯑꯗꯨ ꯅꯪꯒꯤ ꯅꯪꯒꯤꯗꯣ ꯇꯧꯕ ꯍꯩꯇꯕꯒꯤꯀꯣ ꯂꯥꯟꯕꯒꯤ ꯅꯣꯛꯏꯅꯦ ꯈꯪꯗ꯭ꯔꯣ
ꯑꯗꯨꯅꯤꯅꯦ ꯖꯒꯣꯏ ꯁꯥꯕꯗ ꯈꯔ ꯂꯥꯟꯕ ꯇꯧꯒꯗꯕꯅꯤ ꯄꯨꯔꯥ ꯁꯦꯔꯤꯌꯁ ꯑꯣꯏꯔꯗꯤ ꯃꯤ ꯐꯠꯇ ꯃꯤ ꯌꯦꯡꯕꯗ ꯅꯨꯡꯉꯥꯏꯗꯕꯅꯦꯕ
ꯏꯁ ꯂꯣꯏꯅ ꯆꯞ ꯃꯥꯟꯅꯔꯒ ꯇꯧꯔꯗꯤ ꯐꯖꯩꯌꯦ ꯑꯩꯒꯤꯗꯤ ꯃꯤ ꯈꯔꯅ ꯐꯠꯖꯅ ꯇꯧꯔꯦ ꯑꯗꯨ ꯃꯤ ꯈꯔꯅ ꯂꯥꯟꯅ ꯇꯧꯕꯗꯣ ꯑꯗꯨꯗꯤ ꯐꯖꯗꯦ ꯂꯣꯏꯅ ꯆꯞ ꯃꯥꯟꯅꯔꯒ ꯐꯠꯖꯅ ꯇꯧꯕꯗꯣ ꯑꯗꯨꯅ ꯐꯖꯩꯌꯦ
ꯌꯥꯝ ꯍꯩꯕꯩ ꯇꯥꯏꯞꯇ ꯥ ꯅꯪꯕꯨ ꯅꯍꯥꯟ ꯁ꯭ꯇꯨꯗꯦꯟ ꯌꯨꯅꯦꯟ ꯑꯗꯨꯗ ꯅꯪ ꯀꯔꯤꯅ ꯂꯥꯡꯕꯒꯤ ꯃꯃꯥꯡꯗ ꯀꯧꯊꯣꯛꯄꯗꯨ ꯊ ꯅꯪ ꯅꯤꯡꯁꯤꯡꯕ꯭ꯔ
ꯅꯤꯡꯁꯤꯡꯗꯦ ꯀꯔꯝ ꯀꯥꯟꯗ ꯑꯩ ꯈꯪꯗꯦꯀꯣ ꯑꯩ ꯑꯩꯕꯨ ꯅꯠꯇꯦ
ꯌꯥꯝ ꯂꯥꯡꯉꯒ ꯌꯥꯝ ꯍꯩꯄ ꯁꯥꯔꯗ ꯎꯝ ꯆ꯭ꯋꯤꯡꯒꯝ ꯆꯥꯏ ꯗꯣ ꯆ꯭ꯋꯤꯡꯒꯝ ꯆꯥꯏ ꯌꯥꯝ ꯂꯥꯡꯉꯦꯅꯦ ꯅꯣꯏ ꯅꯃꯥꯟꯅꯕꯤ ꯍꯧꯖꯤꯛ ꯂꯨꯍꯣꯡꯈꯤꯕ ꯅꯨꯄꯤ ꯅꯨꯄꯤꯗꯣ ꯅꯣꯏꯅꯤꯅꯦ ꯈꯋꯥꯏꯗꯒꯤ ꯂꯥꯡꯉꯤꯗꯣ
ꯍꯥꯏ ꯍꯥꯏ ꯍꯥꯏ ꯅꯣꯛꯅꯤꯡꯉꯦꯍꯦ
ꯌꯥꯝ ꯂꯥꯡꯉ ꯂꯩꯔ ꯃꯅꯤꯡꯗ ꯀꯅꯥ ꯂꯩꯕ꯭ꯔꯥ ꯌꯦꯡꯒ ꯅꯪ ꯂꯩꯔꯝꯃꯤꯅꯦ ꯏꯁ
ꯌꯥꯝ ꯌꯥꯝ ꯇꯟꯕ ꯇꯥꯏꯅ ꯎꯏꯗꯦ
ꯑꯗꯨꯅꯦ ꯑꯩ ꯃꯅꯤꯡ ꯂꯩꯒ ꯑꯁ ꯁꯤ ꯅꯨꯄꯤꯁꯤ ꯌꯥꯝ ꯂꯥꯡꯅ ꯂꯩꯔꯝꯃꯤꯅꯦ ꯈꯟꯕꯅꯤ ꯑꯗꯨ ꯑꯗꯨ ꯃꯥꯏꯛ ꯄꯥꯏꯕ ꯅꯨꯄꯥꯗꯨꯅ ꯅꯪ ꯀꯥꯎꯊꯣꯛꯑꯗ ꯌꯥꯝ ꯍꯔꯥꯎꯕꯅꯦ
ꯏꯁ ꯅꯪ ꯌꯥꯝ ꯐꯠꯇꯤꯍꯦ
ꯌꯥꯝ ꯍꯔꯥꯎꯒꯦ ꯑꯗꯨꯗꯤ ꯂꯥꯡꯃꯜꯂꯒ ꯑꯗꯨꯗ
ꯏꯁ
ꯆꯄꯦꯠ ꯆꯄꯦꯠꯀ ꯌꯥꯝ ꯉꯥꯡꯒꯅꯣ ꯖꯒꯣꯏꯒ ꯁꯥꯍꯟꯕꯒ
ꯏꯁ ꯑꯗꯨꯗ ꯑꯗꯨꯗ ꯐꯖꯅ ꯌꯦꯡꯉꯣꯅꯦ ꯅꯣꯏꯗꯤ
ꯌꯦꯗꯦꯅꯦ ꯅꯣꯏ ꯌꯦꯡꯕ ꯏꯀꯥꯏꯑꯦ ꯑꯥ ꯌꯥꯝ ꯍꯩꯄꯥ ꯁꯥꯕꯗ ꯏꯀꯥꯏꯕ ꯍꯥꯏꯕꯗꯣ ꯑꯩꯅ ꯏꯀꯥꯏꯕ ꯅꯠꯇꯕ ꯅꯁꯛꯇꯨ ꯌꯦꯡꯅꯤꯡꯗꯦꯀꯣ ꯌꯥꯝ ꯂꯥꯡꯕꯗꯣ
ꯐꯩꯌꯦ ꯐꯩꯌꯦ
ꯀꯔꯤ ꯀꯔꯤꯁꯨ ꯀꯔꯤ ꯀꯔꯤꯁꯨ ꯅꯨꯡꯉꯥꯏꯇꯕ ꯇꯧꯗꯦꯀꯣ
ꯑꯗꯨ ꯍꯥꯏꯗꯤ ꯑꯗꯨ ꯍꯥꯏꯗꯤ ꯑꯗꯨꯞ ꯁꯥꯥꯎꯒꯅꯤ
ꯁꯥꯎꯗꯦ
ꯑꯗꯨ ꯅꯨꯃꯤꯠꯇꯣ ꯌꯥꯝ ꯑꯗꯨ ꯅꯨꯃꯤꯠꯇ ꯌꯥꯝ ꯅꯨꯡꯉꯥꯏꯀꯣ ꯅꯠꯇ꯭ꯔꯥ ꯅꯨꯡꯉꯥꯏ ꯆꯥꯛꯁꯨ ꯆꯥꯛꯁꯨ ꯄꯤꯌꯦ ꯑꯗꯨꯒ ꯑꯥ ꯃꯤ ꯀꯔꯤ ꯀꯔꯤꯅ ꯀꯅꯥ ꯀꯅꯥꯅ ꯂꯥꯛꯑꯒ ꯑꯁ ꯑꯈꯣꯏ ꯐ꯭ꯌꯨꯆꯔꯒꯤ ꯍꯥꯏꯔꯝꯕꯗ ꯌꯥꯝ ꯅꯨꯡꯉꯥꯏꯌꯦꯅꯦ ꯑꯗꯣ ꯑꯈꯣꯏꯒꯤꯗꯤ ꯑꯗꯣ ꯈꯥꯔ ꯊꯦꯡꯈ꯭ꯔꯦ ꯑꯗꯨꯗꯣ ꯈꯥꯔ ꯉꯟꯅ ꯍꯥꯏꯔꯗꯤ ꯅꯨꯡꯉꯥꯏꯒꯗꯧꯕꯀꯣ ꯍꯥꯏꯗꯤ ꯑꯈꯣꯏ ꯑꯈꯣꯏꯗꯤ ꯎꯝ ꯑꯁꯦꯡꯕꯗꯤ ꯀ꯭ꯂꯥꯁ ꯇꯦꯟ ꯂꯣꯏꯕꯁꯤꯡꯒꯤ ꯍꯥꯏꯒꯗꯧꯕ ꯅꯠꯇ꯭ꯔꯣ ꯑꯗꯨꯝ ꯀ꯭ꯂꯥꯁ ꯇꯦꯟ ꯍꯦꯛ ꯂꯣꯏꯕ ꯀꯥꯟꯗ ꯍꯥꯏꯒꯗꯕꯅꯣ ꯑꯗꯨꯒꯨꯝꯕ ꯇꯣꯄꯤꯛꯇꯨ ꯅꯣꯏꯗꯤ ꯑꯈꯣꯏ ꯕꯤ ꯑꯦ ꯂꯣꯏꯒꯗꯧꯕ ꯀꯥꯟꯗꯒ ꯍꯥꯏꯕꯗꯨ ꯈꯥꯔ ꯊꯦꯡꯁꯥꯅꯨꯗ
ꯑꯗꯨ ꯑꯗꯨ ꯃꯇꯝꯗ ꯑꯩ ꯅꯪꯕꯨ ꯈꯪꯕ꯭ꯔꯣ
ꯎꯝ
ꯑꯈꯣꯏ ꯑꯈꯣꯏ ꯂꯩꯃꯤꯟꯅꯕꯗꯨꯔꯣ
ꯎꯝ
ꯅꯪꯗꯣ
ꯑꯗꯨ ꯑꯗꯨ ꯂꯣꯏꯔꯒ ꯑꯗꯨ ꯂꯣꯏꯔꯒꯀꯣ ꯑꯗꯨ ꯂꯣꯏꯔꯒ ꯑꯥ ꯄꯥꯔ ꯇꯨꯗꯨꯁꯨ ꯑꯦ ꯇꯤ ꯑꯦꯝ ꯆꯪꯕꯗ ꯑꯁ ꯑꯩ ꯅꯪꯕꯨ ꯀꯔꯤꯅꯣ ꯎꯝ ꯅꯨꯡꯉꯥꯏꯔꯤꯀꯣ ꯍꯥꯏꯅ ꯑꯩ ꯍꯥꯏꯒꯦ ꯇꯧꯔꯅꯤ ꯅꯪꯗ ꯌꯥꯝ ꯐꯥꯎꯕꯗ ꯍꯥꯏꯗꯕꯅꯤ
ꯑꯗꯨ ꯃꯇꯝꯗ ꯑꯦ ꯅꯪꯕꯨ ꯈꯪꯗꯦ ꯐꯠꯇꯨꯗ ꯆꯞꯄꯗꯨ ꯅꯪꯕꯨ ꯈꯪꯗꯦ ꯍꯥꯏꯌꯦ
ꯁꯥꯕꯒꯤꯅꯦ ꯅꯃꯥꯟꯅꯕꯤꯁꯤꯡꯒ ꯂꯩꯔꯒ ꯑꯐꯥꯎ ꯁꯥꯗꯅ ꯆꯩꯒ ꯆꯥꯕꯅꯤ
ꯑꯦ ꯑꯗꯨ ꯃꯇꯝꯗ ꯑꯈꯣꯏ ꯑꯥ ꯀꯩꯅꯣ ꯑꯗꯨꯝ ꯀꯧ ꯅꯗꯕꯒꯤꯅꯦꯕ ꯀꯧꯅꯗꯕꯒꯤ ꯑꯥ ꯀꯔꯤ ꯀꯔꯤꯁꯨ ꯈꯟꯕꯤꯗꯕꯀꯣ
ꯅꯪꯅꯅꯤꯅꯦ
ꯑꯁ ꯑꯩꯕꯨ ꯍꯥꯏꯔꯛꯑꯦ ꯅꯣꯛꯅꯤꯡꯉꯤꯍꯦ
ꯑꯗꯨ ꯀꯧꯅꯗꯕꯒꯤꯀꯣ ꯀꯧꯅꯗꯕꯒꯤ ꯑꯥ ꯀꯔꯤ ꯍꯥꯏꯁꯤꯔꯥ ꯐ꯭ꯔꯤ ꯑꯣꯏ ꯑꯣꯏꯗꯕ ꯀꯣ ꯑꯗꯨꯒꯤꯅꯦ
ꯑꯣꯏꯗꯦ
ꯅꯪ ꯅꯪꯅꯦ ꯑꯣꯏꯔꯣꯏꯗꯧ ꯑꯩꯗꯤ ꯌꯥꯝ ꯐ꯭ꯔꯤ ꯑꯣꯏꯌꯦ
ꯑꯩꯥꯗꯤ ꯑꯣꯏꯗꯤ ꯍꯣꯏ
ꯑꯩꯩꯕꯨ ꯏꯀꯥꯏ ꯕꯔꯣ ꯑꯈꯣꯏ ꯈꯨ ꯑꯈꯣꯏ ꯈꯨꯟꯒꯤ ꯃꯤꯁꯤꯡ ꯑꯈꯣꯏ ꯈꯨꯟ ꯑꯈꯣꯏ ꯈꯨꯟꯒꯤ ꯃꯤꯁꯤꯡꯗꯣ ꯑꯩꯕꯨ ꯑꯗꯨꯝ ꯂꯛꯅꯕ ꯅꯨꯡꯉꯥꯏꯕ꯭ꯔ ꯑꯗꯨꯝ ꯃꯔꯨꯞ ꯃꯥꯇ ꯇꯧꯕꯗ ꯅꯨꯡꯉꯥꯏꯕ꯭ꯔ ꯍꯥꯏꯕꯗ ꯀꯣ ꯅꯨꯡꯉꯥꯏ ꯍꯥꯏꯒꯅꯤ ꯃꯣꯏꯅ
ꯅꯣꯏ ꯈꯨꯟꯒꯤ ꯃꯤꯁꯤꯡꯕꯨ
ꯎꯝ ꯑꯩꯗꯤ ꯑꯉꯥꯡꯁꯤꯡꯁꯨ ꯑꯉꯥꯡꯁꯤꯡꯒ ꯆꯠꯄꯁꯨ ꯍꯩꯌꯦ ꯑꯍꯟꯁꯤꯡꯒ ꯆꯠꯄꯁꯨ ꯍꯩꯌꯦ ꯑꯗꯨꯝ ꯍꯩꯕꯅꯦ ꯑꯩꯗꯤ
ꯅꯨꯄꯥꯅꯤꯅ
ꯒ꯭ꯌꯣꯟ ꯇꯥꯏꯅꯦ ꯅꯣꯏꯔꯣꯝ ꯅꯣꯏꯔꯣꯝꯗ ꯑꯁ ꯅꯣꯏꯒꯤ ꯕꯦꯡꯛꯇꯒ ꯆꯠꯄꯗꯣ ꯑꯈꯣꯏꯗꯤ ꯑꯗꯨꯃꯥꯏꯅ ꯇꯧꯗꯕꯅꯦ
ꯅꯣꯏꯗꯤ ꯅꯨꯄꯥꯅꯦ ꯑꯩꯗꯤ ꯅꯨꯄꯤꯅꯦ ꯑꯗꯨꯗ ꯎꯝ ꯌꯥꯝ ꯍꯥꯏꯔꯛꯇ꯭ꯔꯁꯨ ꯌꯥꯕꯅꯦ
ꯍꯝ
ꯅꯪꯗꯤ ꯅꯪꯗꯤ ꯅꯣꯏꯒꯤ ꯃꯔꯨꯞ ꯃꯁꯂꯥ ꯃꯁꯂꯥ ꯃꯔꯨꯞꯇꯣ ꯑꯗꯨ ꯈꯛꯇꯅꯤ ꯀꯣ ꯑꯇꯩꯁꯤꯗꯤ ꯅꯪ ꯆꯠꯃꯤꯟꯅꯕ ꯅꯨꯡꯉꯥꯏ ꯍꯩꯌꯦ ꯍꯩꯒꯗꯕ ꯃꯥꯟꯗꯕ ꯑꯁꯦꯡꯕ ꯋꯥꯅꯤ ꯆꯨꯝꯅ ꯍꯥꯏꯕꯁꯤꯗ ꯅꯣꯛꯅꯤꯡꯕ꯭ꯔꯣ ꯅꯣꯡ ꯆꯨꯕꯁꯦ ꯑꯁ ꯀꯩꯅꯣ ꯃꯩ ꯑꯃꯨꯛ ꯃꯨꯠꯂꯗꯤꯀꯣ ꯅꯨꯡꯉꯥꯏꯔꯦ ꯍꯦ
ꯃꯩ ꯃꯨꯠꯄꯗꯣ
ꯃꯩ ꯃꯨꯠꯂꯗꯤ ꯇꯨꯝꯕ ꯅꯨꯡꯉꯥꯏꯔꯣꯏ ꯑꯩ ꯑꯩ ꯍꯧꯖꯤꯛ ꯑꯩ ꯍꯧꯖꯤꯛ ꯐꯦꯟ ꯊꯥꯔꯒ ꯂꯩꯕꯅꯦ
ꯇꯨꯝꯕ ꯀꯥꯟꯗꯁꯨ ꯐꯦꯟ ꯊꯥꯕ
ꯎꯝ
ꯌꯥꯔꯦ
ꯍꯣꯔꯦꯟ ꯑꯃꯨꯛ ꯃꯨꯊꯠ ꯀꯅꯤꯗ ꯀꯩꯔꯗꯤ ꯁꯥ
ꯑꯩ ꯑꯩꯒꯤꯗꯤ ꯑꯩꯒꯤ ꯐꯃꯨꯡꯗ ꯑꯗꯨꯝ ꯏꯪꯉꯦ ꯑꯗꯨꯒꯤ ꯕ꯭ꯂꯦꯡꯀꯦꯠꯇꯣ ꯎꯝ ꯀꯩꯅꯣ ꯄꯥꯏꯔ ꯇꯨꯝꯕꯅꯦ
ꯀ꯭ꯔꯤꯁꯥꯡ ꯆꯕꯔꯥ ꯉꯁꯥꯏꯗꯣ
ꯍꯥꯏꯕꯤꯗꯕ꯭ꯔ
ꯎꯝ ꯍꯥꯏꯕꯤꯌꯦ
ꯑꯁ ꯑꯥ ꯀꯩꯅꯣ ꯁꯟꯁꯥꯒꯤꯀꯣ ꯀꯔꯤꯅꯣ ꯑꯥ ꯑꯈꯥꯕ ꯂꯩꯌꯦ ꯑꯩ ꯃꯃꯤꯡ ꯈꯪꯗꯦ ꯑꯗꯨꯗꯣ ꯀꯥꯡꯁꯣꯏ ꯊꯣꯡꯕꯤꯌꯦ ꯑꯥ ꯀꯔꯤ ꯀꯩꯅꯣ ꯐꯖꯅ ꯊꯣꯝꯕꯤꯌꯦ ꯑꯗꯨꯒ ꯑꯂꯨꯒ ꯑꯥ ꯊꯔꯣꯏ ꯏꯔꯣꯝꯕ ꯇꯧꯔꯒ ꯆꯥꯏ
ꯑꯁ ꯑꯂꯨ ꯑꯂꯨꯒ ꯊꯔꯣꯏ ꯍꯥꯎꯕꯅꯤꯍꯦ ꯏꯔꯣꯟꯕꯗꯤ ꯑꯩꯗꯤ ꯊꯔꯣꯏ ꯊꯔꯣꯏꯗꯣ ꯏꯔꯣꯟꯕ ꯑꯣꯏꯅ ꯄꯥꯝꯃꯦ ꯑꯩꯗꯤ
ꯑꯂꯨꯒ ꯑꯂꯨꯒ ꯐ꯭ꯔꯥꯏ ꯇꯧꯔꯒ ꯐꯖꯅ ꯊꯣꯡꯗ ꯅꯞ ꯅꯞ ꯂꯥꯎꯔꯒ ꯊꯣꯡꯕꯗꯨꯅ ꯍꯥꯎꯋꯤꯗ ꯌꯔꯣꯝꯕꯁꯨ ꯍꯥꯎꯋꯦ ꯑꯗꯨ ꯁꯥꯔꯅꯦꯕ
ꯁꯥꯔꯒ ꯆꯥꯕꯗꯣ ꯑꯗꯨꯒꯤ
ꯃꯥ ꯃꯥꯒꯤ ꯄꯥꯝꯕꯅꯤꯗ ꯑꯗꯨꯗꯤꯀꯣ
ꯂꯣꯛ ꯈꯨꯕ ꯀꯥꯟꯗ ꯀꯥꯏꯗ ꯑꯗꯨꯝ ꯆꯥꯔꯗꯤꯀꯣ ꯌꯥꯝ ꯍꯥꯎꯅꯤꯕ
ꯆꯥꯅꯤꯡꯉꯗꯤ ꯅꯣꯏ ꯅꯣꯏ ꯈꯨꯟꯒꯤ ꯂꯧ ꯄꯨꯨꯛꯇꯁꯨ ꯌꯥꯝ ꯂꯩꯔꯝꯃꯅꯤ ꯌꯦ
ꯅꯪ ꯅꯪ ꯈꯣꯂꯒ ꯑꯩꯒꯤ ꯑꯩꯒꯤ ꯊꯥꯔꯛꯑꯣꯅꯦ
ꯍꯔꯥꯎꯕ꯭ꯔꯣ
ꯎꯝ ꯅꯪꯅ ꯄꯤꯔꯛꯑꯗꯤ ꯍꯔꯥꯎꯗꯧꯕ
ꯑꯁ ꯅꯍꯥꯟ ꯑꯩꯅ ꯄꯤꯔꯛꯑꯒ ꯆꯥꯁꯨ ꯆꯥꯗꯕ ꯇꯨꯛꯀꯠꯆꯩꯍꯦ ꯁꯤ ꯄꯤꯔꯛꯑꯣ ꯍꯥꯏꯌꯦ ꯑꯩ ꯅꯍꯥꯟ ꯄꯤꯔꯛꯏꯗꯨꯗꯤ ꯈꯨꯟꯗ ꯀꯩꯅꯣ ꯕꯖꯥꯔꯗ ꯄꯨꯔꯛꯏꯗꯨꯗꯤ ꯑꯗꯨꯒ ꯆꯥꯗꯦ ꯂꯣꯏꯅ ꯂꯪꯊꯣꯛꯂ
ꯍꯍꯍ ꯍꯣꯏ ꯑꯕꯣꯛ ꯑꯕꯣꯛ ꯃꯣꯏ ꯆꯥꯅꯤꯡꯉꯦ ꯍꯥꯏꯕꯒꯤ ꯃꯣꯏꯗ ꯄꯤꯕꯅꯤ
ꯆꯤꯟ ꯊꯤꯕ